ꯍꯜꯂꯣ
ꯎꯝ ꯇꯥꯗ꯭ꯔꯣ
ꯇꯕ
ꯇꯥꯏꯦ ꯇꯥꯗ꯭ꯔꯣ
ꯇꯥꯏ ꯇꯥꯏ ꯇꯥꯏ ꯇꯔꯤ ꯇꯔꯤ ꯇꯔꯤ ꯇꯥꯔ
ꯆꯠ ꯆꯥꯔꯔꯕꯣ
ꯆꯥꯛꯆꯔꯕꯨ ꯑꯣꯏꯣꯏ ꯆꯥꯔꯦ ꯏꯗꯤ ꯅꯪꯒꯤ ꯆꯥꯔꯕꯣ ꯑꯩꯈꯣꯏꯁꯦ ꯏꯟꯥꯡ ꯍꯥꯎꯃꯟꯗꯕꯩꯉꯣ ꯃꯁꯤ ꯏꯟꯖꯥꯡ ꯍꯧꯃꯟꯅꯕꯒꯤ ꯑꯌꯥ ꯉꯁꯦ ꯇꯣꯔꯣꯕꯣꯠ ꯌꯥꯝ ꯐꯨꯠ ꯆꯥꯏ ꯇꯣꯔꯣꯕꯣꯠ ꯊꯪꯤꯡ ꯑꯃꯦꯠꯄ ꯑꯃꯅꯦ ꯑ
ꯑꯣ
ꯑꯗꯨꯒ ꯆꯥꯛ ꯆꯪꯗꯕꯒꯤ ꯆ ꯈꯔ ꯆꯪꯉꯤ ꯍꯥꯛ ꯆꯪꯅꯕ ꯍꯥꯏꯅ ꯀꯩꯅꯣꯗꯣ ꯄꯤꯀꯜꯁꯇꯣ ꯄꯤ ꯀꯥꯎꯁꯨ ꯀ ꯇꯣꯠꯂꯒ ꯆꯥꯏ ꯑꯗꯨꯒ ꯆꯥꯛ ꯈꯔꯃꯨꯛ ꯆꯪꯉꯦ ꯇꯣꯠꯂꯒ ꯑꯗꯨꯒ
ꯍꯥꯎꯕꯅꯤ ꯃꯟꯅ ꯌꯦꯇꯗꯤ
ꯍꯥꯥ
ꯌꯥꯝ ꯍꯥꯎꯔꯦ ꯎ ꯑꯩ ꯋꯥꯁꯦ ꯈꯔ ꯇꯞꯅ ꯇꯞꯅ ꯉꯥꯡꯒꯦꯀꯣ
ꯀꯥꯏꯅꯦ
ꯍꯥꯏꯗꯤ ꯑꯉꯥꯡꯁꯤꯡ ꯇꯨꯝꯃꯒ ꯂꯩꯌꯦꯕ
ꯑꯝ
ꯑ ꯌꯥꯝ ꯀꯟꯅ ꯅꯣꯛꯑꯒ ꯉꯥꯡꯕ ꯌꯥꯗ꯭ꯔꯦ
ꯑꯩꯈꯣꯏꯅ ꯑꯩꯈꯣꯏꯁꯨ ꯑꯉꯥꯡ ꯇꯝꯃꯒ ꯂꯥꯛꯑ ꯑꯩꯈꯣꯏ ꯀꯩꯅꯣ ꯍꯅꯥꯄꯥ
ꯑꯦ ꯅꯨꯡꯉꯥꯏꯔꯅꯦ ꯑꯗꯨꯗꯤ ꯑꯅꯤꯃꯛꯁꯦ ꯇꯞꯅ ꯇꯞꯅ ꯉꯥꯡꯅꯕꯤꯅꯤꯉ
ꯑꯅꯁꯨ ꯑꯗꯨꯝ ꯇꯥꯟꯅꯔ ꯂꯣꯏꯔꯦ ꯅꯠꯇ꯭ꯔꯥ
ꯀꯁ ꯀꯥꯏꯅꯦꯗ
ꯀꯔꯤ ꯃꯊꯦꯜ ꯆꯥꯔꯤꯦ ꯏꯆꯦ ꯑꯩꯣꯏꯗꯤ ꯑꯣꯛꯁꯥ ꯂ ꯆꯥꯕ꯭ꯔꯣ
ꯑꯒꯗ ꯑꯃ ꯀꯣꯕꯤꯅꯦ ꯑꯗꯨꯒ ꯀꯔꯤ ꯃꯔꯨꯔ ꯈꯪꯗꯦ ꯑꯗꯨꯝ ꯃꯔꯨꯅꯦ ꯑ ꯃꯣꯏꯗꯣ ꯀꯩꯅꯣ ꯇꯧ ꯍꯟꯖꯥꯡ ꯊꯣꯡꯕ
ꯅꯣꯡꯉꯣ ꯅꯪꯒꯤꯅꯦ ꯉꯇꯨꯗꯤ ꯃꯩ ꯆꯠꯂꯦ
ꯏ ꯇ
ꯎꯝ ꯌꯥ ꯌꯥꯗ꯭ꯔꯦꯕꯣ ꯑꯣꯟ ꯇꯗ꯭ꯔꯦ ꯇꯕ
ꯑꯕ꯭ꯔꯣ ꯍꯜꯂꯣ
ꯑ ꯇꯥꯔꯦ ꯊꯥꯔꯦ
ꯎꯝ
ꯑꯃꯨꯛ ꯌꯥꯔꯦ
ꯎꯝ ꯌꯥꯔꯝꯃꯅꯤ ꯌꯥꯔꯝꯃꯅꯤ ꯀꯔꯤꯅꯣ ꯈꯪꯗꯦ ꯐꯣꯟ ꯄꯪꯇꯧꯅ ꯇꯧꯔꯦ ꯀꯅꯥꯅꯣ ꯈꯪꯗꯦ
ꯇꯧꯔꯤꯅꯦ ꯀꯩꯅꯣ ꯃꯤꯁꯨ
ꯅꯠꯇꯦ ꯋꯥꯆꯦꯞꯇꯒꯨꯝꯕ ꯃꯦꯁꯦꯖ ꯍꯥꯟꯅ ꯊꯥꯕꯤꯔꯛꯑꯗꯤ ꯐꯩꯗꯅ ꯃꯤ ꯇꯕꯛ ꯁꯤꯖꯤꯂꯂꯝꯅꯤ ꯀ ꯊꯥꯎꯅꯤꯡꯅ ꯇꯧꯔꯛꯏꯕ ꯃꯤꯗꯨ ꯑꯃꯨꯛ ꯏꯃꯥꯟꯅꯕꯅꯦ
ꯉꯔꯥꯡ ꯈꯪꯕ ꯑꯩꯉꯣꯟꯗꯁꯨꯅꯦ ꯑꯁ ꯃꯤ ꯃꯌꯥꯝꯁꯦ ꯏꯔꯤꯇꯦꯠ ꯇꯧꯔꯒ ꯍꯣꯏꯛꯇꯕꯨ ꯁꯧꯒꯠꯄꯅꯤꯅꯤ ꯑꯗꯨꯝ ꯀꯣꯜ ꯇꯧꯔꯛꯄ ꯑꯗꯨꯅꯦ ꯗꯥꯏꯔꯦꯛ ꯀꯣꯜ ꯇꯧꯔꯛꯀꯅꯦꯕ
ꯎꯝ
ꯎꯝ
ꯊꯤꯅ ꯉꯥꯡꯗꯣꯏ ꯊꯤꯅ ꯉꯥꯡꯊ ꯉꯥꯡꯊꯠꯇꯣꯏ ꯅꯣ ꯑꯩꯅ ꯏꯍꯦ ꯇꯦꯛ ꯁꯥꯅ ꯇꯧꯔꯛꯑꯣꯗꯅ ꯍꯥꯏꯖꯅꯤꯡꯒꯦ ꯍꯦꯛꯇ ꯀꯣ ꯅꯗ꯭ꯔꯥ
ꯍꯥꯏꯅ ꯀꯩꯅꯣ ꯅꯣꯏꯒꯤ ꯃꯇꯝ ꯃꯥꯡꯉꯦ
ꯎꯝ
ꯎ
ꯕꯔ ꯃꯤ ꯌꯥꯗꯅ
ꯀꯩꯅꯣ ꯅꯪꯗꯤ ꯅꯨꯄꯤꯒ ꯑꯝꯇ ꯋꯥꯔꯤ ꯁꯥꯟꯅꯗ꯭ꯔꯣ
ꯀꯅꯥ ꯈꯅꯗꯣꯏꯩꯅꯣ
ꯑꯝꯗ ꯁꯅꯥꯗ꯭ꯔꯤꯕꯣꯏꯁꯦ
ꯑꯇꯣꯞꯄ
ꯎꯝ
ꯅꯨꯄꯥ ꯉꯥꯛꯇ ꯁꯥꯟꯅꯩꯅ ꯑꯗꯤ ꯑꯅꯝꯕ ꯅꯨꯄꯤꯗꯤ ꯅꯍꯥꯟ ꯃꯁꯛ ꯈꯪꯗꯕ ꯑꯃ ꯑꯅꯤꯒ
ꯑꯣ ꯑꯣꯣ ꯑꯣ ꯑꯗꯨ ꯇꯣꯏꯅꯗꯤ ꯁꯥꯟꯅꯗ꯭ꯔꯕ
ꯇꯣꯏꯅ ꯇꯧꯗꯦ ꯇꯣꯏꯅ ꯇꯧꯗꯦ ꯑꯁ ꯑꯩ ꯋꯥ ꯍꯥꯏꯕ ꯉꯝꯗꯦꯅ ꯌꯥꯝ ꯄ
ꯗ ꯅꯪꯉꯝꯕ
ꯏꯆꯦꯅ ꯍꯥꯟꯅ ꯇꯦꯛꯁ ꯊꯥꯔꯛꯄꯒꯤ ꯈꯪꯕꯅꯤ ꯀꯩꯅꯣ
ꯗꯥꯏꯂꯣꯛꯁꯤꯗꯤ
ꯑꯗꯨꯗꯒꯤ ꯉꯃꯅꯦ ꯅꯠꯇ꯭ꯔꯗꯤ ꯑꯩ ꯑꯇꯣꯞꯄꯗꯤ ꯉꯝꯃꯣꯏꯗ ꯀꯗꯥꯏꯗꯒꯤ
ꯉꯃ ꯩꯅꯣ ꯅꯃ ꯍꯥꯏꯗ ꯑꯗꯨ ꯐꯣꯂꯗꯤꯅ
ꯆ ꯃꯥꯥꯏꯁꯦ ꯃꯥꯏꯁꯦ ꯀꯩꯅꯣꯗꯤ ꯇꯧꯕꯗꯤ ꯃꯥꯟꯕꯅꯦ ꯍꯦꯔ ꯍꯦꯔ ꯇꯥꯗ ꯅꯪꯉꯤꯁꯤꯗꯤ
ꯃꯥ ꯌꯥꯝ ꯁꯣꯟꯕ ꯃꯥꯔꯤꯗ ꯑꯣꯖꯥꯏꯁꯦ ꯔꯄꯤ ꯐꯥꯉꯅ ꯏꯗ
ꯍꯗ ꯅꯅꯥꯎꯎꯄꯥ ꯑꯩꯒꯤꯁꯨ ꯈꯟꯖꯕ ꯂꯩꯅꯤꯗ ꯃꯥꯏ ꯁꯣꯜꯂꯤꯉꯩꯗ ꯈꯤꯇꯪ ꯃꯥꯏ ꯁꯣꯟꯖꯔꯤꯉꯩꯁꯤꯗ ꯃꯤꯅ ꯈꯤꯇꯪ ꯈꯟꯗꯣꯛꯈꯤꯕꯩ ꯋꯥꯅꯤ ꯉꯥꯏꯖꯔꯤ ꯑꯃꯨꯛ ꯃꯥꯒꯤꯗꯃꯛꯇ
ꯑ
ꯇꯣꯛꯅꯅꯕꯅ ꯌꯥꯝ ꯀꯟꯅ ꯍꯣꯠꯅꯔꯤ
ꯎꯝ ꯍꯣꯠꯅꯕꯤꯌꯨ ꯍꯣꯠꯅꯕꯤꯌꯨ ꯐꯪꯅꯕꯗꯤ ꯗꯔꯦ ꯇꯧꯞꯁꯅꯤ
ꯇꯧꯅꯕ ꯑꯩꯅ ꯉꯥꯏꯖꯔꯤ ꯃꯣꯏꯒꯤ ꯂꯤꯂꯥ ꯃꯌꯥꯝꯗ ꯑꯩꯅ ꯇꯥꯖꯔꯤ ꯏꯟꯁꯇꯥꯒ꯭ꯔꯥꯝꯗ
ꯐꯔ‌ꯦ
ꯅꯨꯡꯉꯥꯏ ꯅꯨꯡꯉꯥꯏꯅꯦ ꯑꯃꯔꯣꯝꯗ ꯍꯥꯏꯔꯗꯤ ꯃꯣꯏꯅ ꯈꯟꯅꯕꯗꯣ ꯑꯩꯒꯤꯗꯤ ꯅꯨꯡꯉꯥꯏꯖꯕ
ꯔ ꯀꯩꯅ‌ꯣꯅꯤꯅ ꯐꯪꯗ꯭ꯔꯕ ꯍꯥꯏꯕꯁꯦ ꯁꯨꯃꯥꯏ ꯑꯣꯏꯕꯖꯥꯠꯅꯤ
ꯍꯦꯔꯥ ꯇꯥꯗ ꯅꯪꯒꯤꯗꯨꯁꯨ ꯍꯥꯏꯔꯛꯄꯗꯤ ꯍꯥꯏꯔꯛꯄꯗꯤ ꯂꯩ ꯑꯩꯅ ꯄꯥꯝꯗꯕꯩꯅꯤ
ꯋꯥꯎ
ꯍꯥꯏꯔꯦ ꯄꯥꯝꯖꯕꯁꯦ ꯄꯥꯝꯕꯗꯤ ꯄꯥꯝꯕꯅꯤꯀꯣ
ꯌꯦꯡꯉꯣ ꯕꯦꯠꯅ ꯕꯦꯠꯅ ꯍ‌ꯦꯔꯣꯏ ꯕꯦꯠꯅ ꯍꯦꯔꯣꯏꯟ ꯄꯥꯝꯕ ꯑꯗꯨꯃꯥꯏꯅ ꯄꯥꯝꯃꯤꯅꯦ ꯑꯩꯁꯨ ꯑꯗꯨ ꯍ‌ꯦꯔ‌ꯣ ꯃꯣꯏ ꯃꯣꯏ ꯁꯥꯏꯅꯗꯤ ꯍꯦꯔꯣꯅꯦꯕ ꯍꯦꯔꯣꯗꯨꯅ ꯊꯤꯅ ꯊꯤꯅ ꯇꯧꯕꯤꯕ ꯍꯥꯏꯇꯥꯔꯦ ꯍ‌ꯦꯔ‌ꯣꯗꯨꯅ ꯊꯤꯅ ꯊꯤꯅ ꯇꯧꯕꯤꯕ ꯍꯥꯏ ꯍꯥꯏꯇꯥꯔꯦ
ꯎꯝ ꯑꯗꯨꯗ ꯅꯪ ꯕꯦꯠ ꯁꯥꯏꯅꯦꯕ ꯉꯤꯏꯔꯤꯅꯦꯕ ꯇꯟꯖꯥꯗ‌ꯣ ꯑꯩꯗꯤ ꯅꯨꯄꯥꯗ ꯗꯤ ꯅꯨꯡꯁꯤꯗꯤ ꯍꯥꯏꯔꯛꯇꯦꯍꯦ
ꯍ‌ꯣꯏꯗ
ꯃꯥ ꯌꯥꯝ ꯀꯜꯂꯕꯅꯤ ꯍꯧꯖꯤꯛ ꯋꯥꯔꯤ ꯁꯥꯟꯅꯕꯒꯤ
ꯏꯆꯦ ꯑꯁꯨꯛ ꯐꯖꯔꯒ ꯅꯨꯄꯥ ꯍꯥꯏꯕ ꯅꯨꯄꯥꯅꯗꯤ ꯌꯥꯝ ꯊꯤ ꯍꯥꯏꯔꯛꯑꯝꯅꯤꯅ ꯑꯩꯈꯣꯏ ꯏꯆꯦꯁꯦ
ꯗꯤꯄꯤꯒꯗꯣ ꯌꯦꯡꯉ‌ꯣꯗꯅ ꯑꯩꯈꯣꯏ ꯏꯆꯦꯒꯤ ꯅꯨꯄꯥꯒ ꯂ‌ꯦꯞꯃꯤꯟꯅꯔꯒ ꯁꯦꯗ‌ꯣꯒ ꯇꯥꯍꯜꯂꯗꯅ ꯑꯁ ꯑꯗꯨꯒꯨꯝꯕꯗꯤ ꯏꯆꯦ ꯑꯩꯈꯣꯏꯒꯤꯗꯤ ꯑꯦꯝ ꯏꯟ ꯂꯥꯏꯐꯒꯨꯝꯕꯅꯤ ꯏꯆꯦ ꯈ‌ꯣꯏ ꯂꯥꯏꯞ ꯏꯁꯇꯥꯏꯜ ꯗꯤ ꯅꯅꯥꯎ ꯍ‌ꯣꯏꯗꯤ ꯑꯦꯝ ꯏꯟ ꯂꯥꯏꯐ ꯀꯨꯝꯕꯅꯦ
ꯇꯥꯏꯁꯦ ꯌꯥꯝꯃꯟꯗ
ꯀꯩꯗꯧꯉꯩ ꯐꯪꯗꯣꯏꯅꯣ ꯈꯪꯗ꯭ꯔꯦ ꯑꯩꯗꯤ ꯑꯗꯨꯝꯕꯗꯣ ꯎꯝ ꯌꯦꯁ ꯆꯂꯋꯥꯅꯥꯏ ꯍꯥꯏ ꯇꯥꯔꯦ ꯍꯥꯏ
ꯏꯆ‌ꯦ ꯅꯪꯒ ꯋꯥꯔꯤ ꯁꯥꯟꯅꯕꯗꯒꯤ ꯂ‌ꯣꯏꯔ‌ꯦ ꯌꯥꯝ
ꯑ ꯄꯩꯁꯥ ꯂꯨꯄꯥ ꯆꯥꯝꯃꯉꯥꯅ ꯃꯦꯟꯁꯤꯜꯂꯣ ꯃꯥꯥꯏ ꯃꯆ‌ꯦ ꯃꯥꯏ ꯃꯆꯤꯟꯗꯣ ꯑꯗꯨꯗꯤ
ꯆꯧꯉꯥꯥꯁꯤꯅ ꯊꯥꯖꯤꯜꯂꯣ ꯃꯆꯤꯟꯗꯨꯗ
ꯑꯩꯗꯤ ꯑꯩꯗꯤ ꯍꯥꯟꯅꯒꯤ
ꯍꯥꯥ
ꯆꯧꯉꯥꯅ ꯃꯃꯥꯏꯗ ꯁꯦ ꯅꯪ ꯌꯥꯝ ꯁꯥꯎꯔ ꯃꯥꯜꯂꯦ ꯇꯧꯔꯒ ꯍ‌ꯦꯛꯇ ꯅꯞꯁꯜꯂ‌ꯣ ꯌꯥꯕꯅ‌ꯦ ꯁꯨꯄꯔ ꯒꯂꯨꯗꯨꯃꯥꯏꯅ ꯅꯞꯈꯤꯅꯤ ꯀꯩꯝꯇ ꯑꯀꯥꯏꯕ ꯂꯩꯥꯇ‌ꯦ
ꯅꯨꯄꯥ ꯏ ꯅ ꯏꯔꯇ ꯄꯖꯜ ꯄꯥꯃ ꯌꯥꯎꯣ
ꯎꯝ
ꯑ ꯍꯂꯣ ꯑꯩꯅ ꯁꯥꯎꯅꯤꯡ
ꯁꯥꯎꯅꯤꯡꯉꯦ ꯍꯥꯏꯕ ꯅꯪꯅ ꯀꯩ ꯍꯥꯏꯅꯔꯕꯅꯕꯅꯤ
ꯎꯝ
ꯀꯩꯗ ꯎ ꯌꯥ ꯍꯥꯏꯅ ꯄ꯭ꯂꯥꯁꯇꯤꯛ ꯃꯈꯣꯟꯜꯗꯤ ꯇꯥꯏ ꯏꯆꯦ ꯃꯈꯣꯟꯜꯗꯤ ꯇꯥꯔꯦ
ꯇꯥꯏꯕ
ꯄ꯭ꯂꯥꯁꯇꯤꯛ ꯃꯈꯣꯟꯜꯗꯤ ꯇꯥꯏ ꯏꯆꯦ ꯃꯈꯣꯟꯜꯗꯤ ꯇꯥꯔꯦ ꯍꯥꯏꯕꯥ
ꯄ꯭ꯂꯥꯁꯇꯛ
ꯍꯣꯏ ꯍꯣꯏ ꯍꯣꯏ ꯏꯕꯥ ꯑꯩꯈꯣꯏ ꯏꯕꯥꯏꯒ ꯁꯥꯎꯅꯔꯦ ꯍꯥꯏꯔꯤꯔꯣ ꯆꯥꯁ
ꯊꯄꯕꯁ ꯋꯥꯔꯤꯒ ꯁꯥꯟꯅꯕ ꯐꯪꯕ ꯅꯠꯇꯗ
ꯑꯗꯨꯅꯤ ꯋꯥꯔꯤ ꯑꯃ ꯁꯥꯎꯔꯗꯤ ꯍꯦꯛꯇ ꯆꯥꯝ ꯅꯠꯇ꯭ꯔ ꯆꯅꯤ ꯅꯠꯇ꯭ꯔꯒ ꯆꯥꯝꯃꯉꯥꯅ ꯍꯦꯛꯇ ꯃꯦꯟꯖꯜꯂꯨꯕ ꯃꯩ ꯃꯆꯤꯟꯗꯣ
ꯑꯗꯨꯅꯦ ꯁꯥꯎꯔꯛꯄꯗ ꯅꯪ ꯑꯩ ꯄꯥꯝꯃꯤꯅꯦ ꯍꯥꯏꯅ ꯑꯦꯁ
ꯑ ꯁꯂꯦꯇ ꯎꯝ ꯑ
ꯑꯗꯨꯕꯨ ꯀꯌꯥꯝ ꯋꯥꯕ ꯊ ꯀꯩꯁꯨꯕꯨꯗꯤ ꯀꯥꯏꯗꯗ ꯑꯩꯅ ꯉꯝꯕꯗꯨꯅꯤ ꯅꯦ
ꯐꯖꯗꯦꯍꯦ ꯏꯚꯥꯏꯗꯨꯗꯤ ꯄꯨꯔꯥ ꯑꯙꯥ ꯑꯃ ꯃꯉꯥ ꯆꯨꯔ ꯃꯥꯜꯂꯦꯅꯦ
ꯎꯝ ꯃꯝꯕꯗꯤ ꯀꯦꯥꯏꯣ ꯉꯅꯤ
ꯑꯗꯨꯃꯗꯤ ꯅꯅꯥꯎꯗꯤ ꯑꯩꯗꯤ ꯀꯌꯥ ꯄꯥꯝꯗꯦꯗ ꯑꯗꯨꯒꯣꯡꯕꯗꯨ
ꯑꯗꯨ ꯑꯗꯨꯏꯁꯨ ꯑꯗꯨꯒꯤ ꯑꯣꯏꯕ ꯍꯥꯏ ꯇꯥꯏ ꯑꯩꯁꯦ ꯍꯦꯛꯇ ꯌꯥꯗ꯭ꯔꯤꯁꯦ ꯑꯩꯗꯤ ꯍ ꯍꯦꯛꯇ ꯌꯥꯗꯦꯕ ꯅꯨꯄꯤꯅ ꯉꯝꯒꯦ ꯇꯧꯕꯗ ꯑꯩꯗꯤ ꯍꯦꯛꯇ ꯌꯥꯗ꯭ꯔꯦꯕ ꯍꯣꯏ ꯃꯇꯥꯡ ꯃꯇꯝ ꯂꯩ ꯉꯝꯒꯗꯕ ꯃꯇꯥꯡ ꯂꯩ ꯑꯗꯨꯕꯨ ꯍꯟꯖꯜꯂꯛꯑꯗꯤ ꯅꯣꯅꯦꯕ ꯈꯪꯕ꯭ꯔꯥ ꯑꯗꯒꯤ
ꯎꯝ ꯑ ꯇ ꯂꯩꯕꯗꯤꯗꯤ ꯂꯝꯕꯁꯨ
ꯑꯗꯨ ꯑꯣ ꯅꯪꯉꯦꯁꯤꯗꯤ ꯐꯣꯏꯏꯕ ꯍꯥꯏꯗꯨꯗꯤ ꯄꯨꯔꯥ ꯐꯝ ꯄꯨꯔꯥ ꯃꯣꯔꯥꯔ ꯃꯣꯔꯥꯗ ꯐꯖꯅ ꯐꯝꯈ꯭ꯔꯦꯅꯦ ꯃꯥꯅꯦ
ꯑꯩꯅ ꯉꯝꯕ ꯍꯥꯏꯕꯁꯦ ꯃꯇꯥꯡ ꯃꯇꯝꯒꯤ ꯂꯩꯁꯨ ꯍꯖꯗꯦ ꯍꯥꯏꯕꯅ ꯆ ꯆꯍꯤ ꯁꯥꯗ ꯃꯈꯈꯗꯤ ꯌꯥꯅ ꯉꯝꯀꯥꯏꯒ ꯃꯇꯥꯡ ꯃꯇꯝ ꯂꯩꯌꯦꯕꯀꯣ
ꯑꯁ ꯉꯔꯥꯡ ꯑꯩꯈꯣꯏ ꯂꯩꯀꯥꯏꯗ ꯕꯔꯥ ꯂꯩꯕ ꯑꯉꯥꯡ ꯈꯔ ꯂꯝꯕꯤ ꯃꯌꯥꯏꯗ ꯈꯟꯅꯈꯠꯂꯛꯄꯤꯅꯦꯕ ꯑꯉꯥꯡꯅꯦꯕ ꯆꯍꯤ ꯀꯨꯟꯐꯧ ꯄꯥꯏꯔꯝꯒꯦꯔꯥ ꯁꯤ ꯈꯨꯟꯕꯥꯎ ꯐꯔꯝꯒꯦꯔꯥ ꯈꯟꯅꯔꯛꯄ ꯄ ꯍꯥꯏꯇꯥꯔꯦ ꯃꯕꯥꯅꯤꯁꯦ ꯃꯇꯩ ꯃꯅꯥꯎꯅꯦꯕ ꯈꯪꯗꯦ ꯎꯝꯩꯅ ꯄꯤꯗ ꯁꯥꯔ ꯂꯥꯛꯑꯦ ꯍꯥꯏꯅ ꯃꯥꯏ ꯅꯨꯄꯥꯗꯨꯅ ꯃꯀꯣꯛꯇ ꯈꯨꯄꯥꯛꯥꯛ ꯊꯥꯖꯤꯜꯂꯛꯑꯅꯤꯔ ꯈꯨꯠ ꯊꯤꯡꯖꯤꯜꯂꯨꯕ ꯌꯥꯕ ꯅꯠꯇꯦꯕ ꯕꯔꯥꯗ ꯂꯩꯕ ꯑꯣꯏꯔꯁꯨ ꯍꯣꯏ ꯐꯖꯗꯦ ꯈꯣꯠꯇꯦ ꯍꯥꯏꯕꯗꯣ ꯑꯃꯨꯛ ꯍꯥꯏꯕꯗ ꯑꯗꯨ ꯇꯟꯕ ꯑꯩꯗꯤ ꯏꯀꯥꯏꯕꯗꯨ ꯌꯥꯏ ꯑꯩ ꯍꯥꯏꯗꯦ ꯑꯗꯣ ꯃꯅꯨꯡ ꯂꯣꯝ ꯈꯔ ꯆꯪ ꯃꯧ ꯈ꯭ꯔꯅ ꯎꯕꯖꯥꯠꯅꯦ ꯑꯍꯟꯈꯦꯅ ꯎꯕꯖꯥꯠꯅꯤ ꯑꯗ ꯑꯍꯟ ꯀꯩꯅꯣ ꯃꯩꯔꯥ ꯄꯥꯏꯕꯤꯁꯤꯡꯅ ꯈꯔ ꯍꯥꯏꯔꯂꯦ ꯀꯩꯅꯣ ꯅꯣꯏꯁꯤꯕꯨ ꯂꯩꯀꯥꯏꯁꯤꯕꯨ ꯅꯣꯏꯅ ꯄꯥꯜꯂꯤꯔꯣ ꯈꯣꯠꯂꯤꯔꯣ ꯐꯖꯕ ꯐꯖꯗꯕꯁꯨ ꯈꯔ ꯈꯔ ꯈꯪꯉꯣ ꯈꯣꯠꯂꯣ ꯍꯥꯏꯍꯧꯋꯦꯕ ꯑꯩ ꯋꯥꯋꯥꯛꯀꯤꯡ ꯊꯣꯛꯄꯗꯅꯦꯕ
ꯅꯗꯤ ꯅꯔꯝꯅꯤ ꯅꯨꯄꯤꯤꯗ ꯊꯥ ꯅꯨꯄꯥ
ꯎꯝ ꯍꯉꯥꯏꯇꯦꯅꯦ ꯃ ꯒꯟꯗ ꯄꯥꯥꯟꯗ
ꯑꯗꯨ ꯅꯨꯄꯥꯅ ꯑꯗꯨꯃꯥꯏꯅ ꯇꯧ ꯐꯠꯇꯤ ꯐꯠꯇꯦ ꯃꯥꯅ ꯉꯝꯃꯦ ꯍꯥꯏꯕ ꯃꯇꯥꯒꯨꯝ ꯃꯥꯏ ꯐꯨꯕꯗꯨꯗꯤ ꯐꯖꯗꯦ ꯇꯥ ꯀꯣꯏ ꯆꯦ
ꯃꯥꯅꯦ ꯇꯌꯦ ꯇꯌꯦ
ꯀꯩꯩꯅ ꯍ
ꯀꯔꯤꯅ ꯑꯣꯁ
ꯇꯧꯔꯤ
ꯍꯅꯤꯁꯗꯤ ꯅꯪ ꯈꯪꯕ꯭ꯔꯥ ꯇꯧꯔꯦꯍꯦ ꯑꯁ ꯏꯕꯥꯅꯤꯒꯤꯗꯣ ꯇꯧꯔꯦꯕ ꯅꯪ ꯎꯕ꯭ꯔꯥ
ꯇꯥꯔꯦ
ꯑꯩꯅ ꯍꯥꯏꯕꯁꯤ ꯒ꯭ꯌꯥꯟ ꯇꯥꯕ꯭ꯔꯥ
ꯥꯟꯇ ꯭ꯥꯟꯇ ꯁꯦꯁ
ꯑꯣꯖꯁꯅꯗ ꯀ ꯌꯦꯡꯗꯁꯨ ꯌꯥꯔꯦ ꯑꯩ ꯍꯧꯖꯤꯛ ꯊꯕꯛ ꯇꯧꯔꯤꯕꯅꯤ
ꯎꯝ
ꯑꯩꯁꯦ ꯊꯕꯛ ꯇꯧꯔꯒꯅꯦ ꯋꯥꯔꯤ ꯁꯥꯟꯂꯛꯏꯁꯦ
ꯁꯣꯔꯥ ꯃꯅ ꯂꯩꯗ
ꯋꯥ ꯃꯅꯤ ꯀꯩꯩꯅ ꯄꯂ ꯀ
ꯋꯥꯏ ꯋꯥꯏ ꯋꯥꯏ ꯋꯥꯏ ꯁꯨꯝꯃꯤ ꯁꯨꯝꯃꯤ ꯋꯥꯕꯟꯅ ꯋꯥꯕꯟꯅ ꯋꯥꯕꯅ ꯋꯥꯕꯟꯦ ꯋꯥꯕꯟ ꯋꯥꯕꯟ
ꯅꯨꯄꯤꯒꯤ ꯄꯨꯟꯁꯤꯁꯦ ꯋꯥꯏꯗꯀꯣ
ꯃꯌꯨꯝꯗ ꯃꯌꯨꯝꯗ ꯂꯩꯔꯁꯨ ꯋꯥꯕ ꯌꯨꯝ ꯄꯥꯜꯂꯁꯨ ꯋꯥꯕ